ꯇꯥꯕ꯭ꯔꫭ
ꯌꯥꯝ ꯇꯞꯅ ꯆꯠꯂꯦ ꯅꯪꯒꯤ ꯐꯣꯟ ꯀꯩꯒꯤꯅꯣ
ꯇꯥꯕ ꯅꯨꯡꯉꯥꯏꯕꯒꯤꯅꯤ ꯑꯩ ꯈꯣꯟꯖꯦꯜ ꯇꯥꯕ ꯅꯨꯡꯉꯥꯏꯕ
ꯎꯝ ꯅꯝꯕꯔꯕꯨ ꯗꯤ ꯕꯩꯍꯥꯠ ꯄꯨꯔꯦ ꯊꯥꯔꯛꯇ꯭ꯔꯁꯨ ꯌꯥꯔꯦ
ꯐꯔꯦꯅꯦ ꯅꯪꯅ ꯑꯗꯨꯃꯥꯏꯅ ꯇꯧꯕꯁꯤꯅꯦ ꯑꯩꯅ ꯈ꯭ꯋꯥꯏꯗꯒꯤ ꯍꯔꯥꯎꯔꯤꯁꯦ
ꯍꯔꯥꯎꯒꯅꯨ ꯍꯔꯥꯎꯒꯅꯨ ꯏꯁꯩ ꯁꯛꯑꫭ ꯏꯁꯩ ꯁꯛꯑꫭ ꯏꯁꯩ ꯁꯛꯃꯤꯟꯅꯁꯦ ꯏꯁꯩ ꯁꯛꯄ ꯌꯥꯗꯦ
ꯑꯩ ꯏꯁꯩ ꯁꯛꯄ ꯌꯥꯗꯦ ꯑꯩ ꯈꯣꯟꯟꯖꯦꯜꯁꯦ ꯊꯝꯕꯥ ꯌꯥꯝ
ꯃꯟꯅꯤꯄꯨꯔꯤ ꯏꯁꯩ ꯐꯥꯎ ꯁꯛꯄ ꯌꯥꯗꯦ
ꯍꯥꯎꯔꯦ ꯑꯃꯨꯛ ꯅꯪ ꯀꯩꯗꯧꯔꯤꯅꯣꯕ
ꯇꯨꯝꯃꯤꯌ‌ꯦ ꯄ
ꯌꯥꯝ ꯅꯨꯡꯉꯥꯏꯌꯦꯀꯣ ꯃꯤꯗꯤ ꯅꯨꯡꯉꯥꯏꯅ ꯇꯨꯝꯃꯒ ꯂꯩꯌꯦꯀ
ꯅꯨꯡꯉꯥꯏꯗꯦ ꯅꯨꯡꯉꯥꯏꯗꯦ ꯅꯨꯡꯉꯥꯏꯗꯦ
ꯀꯩꯒꯤ ꯅꯨꯡꯉꯥꯏꯇꯕꯅꯣ
ꯅꯨꯡꯉꯥꯏꯇꯕꯗꯤ ꯅꯨꯡꯉꯥꯏꯇꯕ
ꯑꯁ ꯋꯥꯗꫭ ꯐꯖꯅ ꯉꯥꯡꯉꯨ ꯀꯔꯤꯔꯣ ꯐꯪꯗꯦ
ꯌꯦꯟꯁꯥꯡ ꯆꯥꯔꯕꫭꯕ ꯅꯣꯏꯗꯤ
ꯉꯁꯤꯗꯤ ꯅꯨꯡꯗꯥꯡꯒꯤ ꯀꯩꯅꯣ ꯆꯥꯏꯌꯦ ꯎꯝ ꯅꯨꯡꯗꯥꯡꯒꯤꯌꯦꯟꯗꯨ ꯑꯗꯨꯝ ꯆꯥꯏꯌ‌ꯦ ꯉꯁꯥꯏ ꯅꯨꯡꯊꯤꯜ ꯑꯗꯨꯁꯨ ꯂꯦꯝꯃꯤ ꯆꯥꯕ ꯉꯝꯗꯦꯗꯥ
ꯀꯩꯒꯤ
ꯌꯥꯝꯃꯦꯕ ꯀꯦꯖꯤ ꯑꯃ ꯂꯧꯕꯒꯤ ꯃꯤ ꯑꯅꯤꯈꯛ ꯆꯥꯕꯅꯤꯅ
ꯂꯥꯛꯒꯦ ꯅꯣꯡꯃ ꯀꯩꯅꯣ ꯎꯁꯣꯏ ꯂꯧꯅꯤꯡꯉꯥꯏ
ꯂꯥꯛꯑꯣ ꯊꯣꯡꯕꯤꯒꯦ ꯁꯟꯁꯥꯔ ꯀꯩꯅꯣꯝꯃ ꯊꯣꯡꯕꯤꯒ ꯂꯥꯛꯑꯣ
ꯁꯨꯇꯤ ꯅꯨꯃꯤꯠ ꯂꯩꯔꯗꯤ ꯂꯥꯛꯑꯒ ꯆꯥꯔꯒ ꯑꯃꯨꯛ ꯍꯟꯒꯅꯤ ꯑꯩꯈꯣꯏ
ꯌꯥꯏꯌꯦ ꯂꯥꯛꯑꯣ ꯂꯥꯛꯑꯣ ꯊꯣꯡꯕꯤꯒꯦ ꯎꯠꯇꯤ ꯊꯣꯡꯕꯤꯒꯦ ꯂꯥꯛꯑꯣ
ꯍꯥ
ꯎꯨꯇꯤ ꯏꯟꯁꯥꯡ ꯊꯣꯡꯕꯤꯒꯦꯕ
ꯎꯝ ꯂꯥꯛꯒꯦ ꯅꯣꯡꯃ
ꯍꯣꯏ ꯑꯗꯣ ꯅꯃꯥꯟꯅꯕ ꯑꯅꯤ ꯑꯍꯨꯝ ꯄꯨꯔꯛꯑꯣ
ꯎꯝ ꯍꯟꯗꯛ ꯍꯟꯗꯛ ꯁꯇꯔꯗꯦ ꯂꯥꯛꯄꯁꯨ ꯌꯥꯏ
ꯍꯦꯟꯃꯟꯗ꯭ꯔ ꯑꯗꯨꯗꯤ ꯊꯨꯃꯜꯂꯦ ꯅꯪꯁꯨ ꯀꯔꯤ
ꯑꯩꯈꯣꯏ ꯏꯇꯥꯎ ꯑꯃ ꯉꯔꯥꯡ ꯒꯥꯔꯤ ꯃꯆꯥꯗ ꯇꯨꯈꯤꯕ
ꯑꯣ
ꯃꯥ ꯍꯧꯖꯤꯛ ꯁꯣꯛꯑꯒ ꯂꯩꯔꯤꯕ
ꯑꯥ ꯑꯥ ꯑꯣ ꯐꯩꯌꯦ ꯑꯗꯨ ꯊꯨꯅ ꯐꯕ ꯑꯣꯏꯁꯅꯨꯗ
ꯍꯣꯏ ꯑꯣꯖꯥ ꯑꯣꯗꯣ
ꯍꯣꯏ
ꯅꯪꯅ ꯐꯣꯟ ꯇꯧꯕ ꯅꯨꯄꯥꯗꯣ ꯑꯃꯛ
ꯎꯝ ꯈꯪꯉꯦ ꯑꯁ ꯃꯥ ꯁꯣꯛꯑꯦ ꯍꯥꯏꯕ
ꯎꯝ
ꯑꯣ ꯍꯣꯔꯦꯟ ꯑꯗꯨꯗꯤ ꯐꯖꯅ ꯃꯦꯁꯦꯁ
ꯐꯣꯟ ꯇꯧꯕꯤꯌꯣ ꯐꯣꯟ ꯇꯧꯕꯤꯌꯣ ꯍꯣꯔꯦꯟ
ꯍꯣꯏ ꯇꯧꯕꯤꯒꯦ ꯉꯁꯤꯗꯤ ꯀꯔꯤ ꯃꯊꯦꯜ ꯇꯧꯗꯣꯏꯅꯣ ꯅꯪꯗꯤ
ꯍꯥꯥ
ꯀꯔꯤ ꯃꯊꯦꯜ ꯆꯥꯗꯧ ꯃꯥꯟꯕ꯭ꯔꯥ ꯅꯣꯏꯗꯤ
ꯈꯣꯢ ꯌꯦꯟ ꯆꯥꯒꯅꯤꯗ ꯉꯁꯤ
ꯑꯁ ꯉꯁꯤꯗꯤ ꯌꯦꯟ ꯆꯥꯗꯨꯢꯅꯤꯅ ꯅꯪꯗꯤ ꯍꯔꯥꯎꯔꯦꯅꯦ
ꯎꯝ
ꯌꯥꯝ ꯆꯥꯎꯀꯣ ꯈꯤꯇꯪ ꯆꯥꯕ ꯌꯥꯗꯦ ꯍꯣꯔꯦꯟ ꯍꯣꯔꯦꯟ ꯕꯣꯜ ꯌꯦꯟꯗꯨꯢ ꯅꯠꯇ꯭ꯔꯣ
ꯀꯩ ꯂꯩꯒꯦ ꯍꯣꯔꯦꯟ
ꯍꯣꯔꯦꯟꯁꯦ ꯍꯣꯔꯦꯟ ꯑꯩ ꯍꯥꯏꯒꯦ ꯇꯞꯅ ꯀꯣ
ꯐꯖꯕ ꯃꯦꯠꯆ ꯂꯩꯕ꯭ꯔꯣ ꯉꯁꯤ
ꯑꯗꯨꯝ ꯐꯖꯩꯌꯦ ꯍꯣꯏ
ꯑꯝ ꯌꯥꯝ ꯐꯩꯒꯣ
ꯍꯣꯏ ꯑꯗꯣ ꯅꯪꯁꯨ ꯌꯦꯡꯁꯦ
ꯌꯥꯝ ꯏꯪꯅ ꯇꯞꯅ ꯇꯧꯒꯗꯧꯕꯅꯤꯀꯣ
ꯑꯗꯨꯅꯦ ꯑꯩꯈꯣꯏ ꯑꯩꯅ ꯁꯞꯄꯣꯔꯠ ꯇꯧꯕ ꯉꯝꯃꯗꯤ ꯍꯌꯦꯡꯔ ꯍꯪꯆꯤꯠꯂ ꯑꯣꯛꯁꯥ ꯆꯥꯁꯦ ꯍꯥꯏꯅ ꯇꯧꯔꯤꯅꯦ
ꯎꯝ ꯅꯪꯒꯤ ꯅꯪꯒꯤ ꯑꯉꯥꯡꯗꯨꯗꯤ ꯑꯩꯗꯤ ꯍꯩꯅꯗꯦꯍꯦ
ꯍꯣꯏ ꯑꯗꯨꯗꯤ ꯑꯗꯨ ꯈꯪꯗꯦ ꯃꯤꯅ ꯏꯁꯥ ꯏꯁꯥꯒꯤꯅꯦ ꯅꯪꯒꯤ ꯍꯩꯅꯗꯕ ꯑ ꯑꯩꯒꯤ ꯍꯩꯅꯕ ꯑꯩꯒꯤ ꯍꯩꯅꯗꯕ ꯅꯪꯒꯤ ꯍꯩꯅꯕ ꯑꯗꯨꯅꯤ
ꯑꯩꯈꯣꯏ ꯒꯣꯠꯅꯗꯤ ꯍꯦꯜꯂꯤ ꯃꯤꯅ ꯅꯨꯡꯁꯤꯕ
ꯍꯣꯏ ꯅꯨꯡꯁꯤꯕ ꯍꯦꯜꯂꯦ ꯐꯔꯦ ꯅꯣꯏꯒꯤꯗꯣ ꯐꯔꯦ ꯅꯨꯡꯁꯤꯕ ꯃꯤ ꯂꯩꯔꯗꯤ ꯍꯣꯏ ꯅꯣꯏꯒꯤꯗꯣ ꯍꯦꯜꯂꯦ ꯈꯪꯉꯦ
ꯅꯣꯏ ꯒꯣꯠꯇꯗꯤ ꯐꯤꯐꯥꯅ ꯅꯨꯡꯁꯤꯕ ꯑꯩꯈꯣꯏ ꯒꯣꯠꯇꯗꯤ ꯃꯤꯅ ꯅꯨꯡꯁꯤꯕ ꯈꯦꯠꯅꯕꯗꯨ ꯌꯦꯡꯉꯣ
ꯑꯣ ꯐꯔꯦꯅꯦ ꯑꯗꯨꯗꯤ ꯑꯁ ꯎ ꯉꯁꯤꯁꯦ
ꯑꯥ
ꯅꯨꯡꯊꯤꯟꯗꯣ
ꯑꯥ
ꯍꯩ ꯃꯍꯤ ꯊꯛꯄꯒꯤ ꯄꯨꯛ ꯑꯩ ꯑꯩꯁꯦ ꯍꯩ ꯆꯥꯕ ꯁꯔꯨꯛ ꯌꯥꯝ ꯋꯥꯠꯂꯦꯕ ꯑꯗꯨꯒꯤ ꯍꯩ ꯃꯍꯤꯗꯣ
ꯎꯝ
ꯍꯧꯖꯤꯛꯇꯤ ꯇꯞꯇꯥ ꯊꯛꯀꯦ ꯍꯥꯏꯅ ꯐꯖꯅ ꯊꯛꯈ꯭ꯔꯕꯅꯦ ꯈꯪꯗꯦ ꯄꯨꯛ ꯀꯔꯤ ꯑꯃꯨꯛ ꯇꯧꯔꯛꯇꯣꯏꯔꯥ ꯚꯤꯇꯃꯤꯟꯕꯨꯗꯤ ꯋꯥꯠꯇꯦꯕ ꯏꯆꯦꯅ ꯑ ꯑꯩꯈꯣꯏꯒꯤ ꯃꯥꯏꯒꯨꯝꯕ ꯀꯪꯕꯗꯣ ꯍꯥꯏꯗꯤ ꯃꯥꯏꯒꯨꯝꯕ ꯉꯥꯜꯂꯣ ꯌꯥꯗꯕꯗꯣ
ꯎꯝ
ꯒꯨꯝꯕꯗꯣ ꯍꯩꯒꯨꯝꯕ ꯆꯥꯔꯗꯤ ꯐꯩꯌꯦ ꯈꯣꯠꯂꯦ ꯍꯥꯏꯅ ꯍꯥꯏꯌꯦꯕ ꯑꯗꯨꯒꯤ ꯑꯩ ꯑꯗꯨꯝ ꯍꯩ ꯆꯥꯕꯅꯦ ꯅꯪꯁꯨ ꯍꯩ ꯆꯥꯑꯣ
ꯑꯩꯗꯤ ꯍꯩ ꯑꯗꯨꯝ ꯆꯥꯔ ꯂꯩꯌꯦ
ꯑꯣ ꯐꯩ ꯑꯗꯨꯝ ꯆꯥꯔꯗꯤ ꯍꯩ ꯆꯥꯕꯅꯗꯤ ꯐꯕꯅꯦ ꯑꯩꯗꯤ ꯍꯩ ꯄꯥꯛ ꯄꯥꯝꯗꯦꯕ ꯑꯗꯨꯕꯨ ꯏꯆꯦꯗꯤ ꯍꯩ ꯌꯥꯝ ꯆꯥꯏꯗ ꯈꯪꯗꯦ ꯃꯥꯗꯤ ꯍꯩ ꯌꯥꯝ ꯄꯥꯝꯃꯦ ꯍꯥꯏ ꯏꯃꯥꯇꯣꯟ ꯑꯥ ꯑꯥꯗ ꯂꯩꯕꯗꯣ
ꯎꯝ
ꯃꯥꯁꯨ ꯍꯩꯁꯦ ꯑꯗꯨꯝ ꯂꯩꯔꯒ ꯆꯥꯏ ꯍꯥꯎꯋꯦ ꯍꯥꯏꯅ ꯑꯩꯕꯨꯗꯤ ꯍꯩꯁꯦ ꯀꯥ ꯍꯦꯟꯅꯗꯤ ꯄꯥꯝꯕ ꯑꯣꯏꯗꯕꯀꯣ ꯇꯨꯒꯤ ꯅꯪ ꯀꯔꯤ ꯍꯩꯅ ꯈ꯭ꯋꯥꯏꯗꯒꯤ ꯍꯥꯎꯕ꯭ꯔꯣ
ꯑꯩꯒꯤ ꯈ꯭ꯋꯥꯏꯗꯒꯤ ꯍꯥꯎꯕ ꯍꯩ ꯍꯥꯏꯔꯗꯤ ꯑꯩꯒꯤ ꯐꯦꯕꯣꯔꯥꯏꯠꯗꯤ ꯁꯥꯃꯨꯒꯤ ꯍꯩꯀ꯭ꯔꯨ ꯍꯥꯏꯕꯗꯣ
ꯑꯣ ꯑꯗꯨꯁꯨ ꯍꯩ ꯑꯗꯨꯁꯨ ꯍꯥꯎꯋꯦ ꯑꯩꯒꯤꯗꯤ ꯈ꯭ꯋꯥꯏꯗꯒꯤ ꯍꯥꯎꯕꯗꯤ ꯑꯁ ꯌꯥꯝ ꯁꯤꯟꯕ ꯑꯃꯀꯣ
ꯑ
ꯑꯗꯨ ꯂꯣꯟꯗꯣ ꯑꯩꯁꯨ ꯀꯥꯎꯔꯦ ꯑꯗꯨ ꯐꯥꯞꯇꯤ ꯃꯣꯔꯣꯛ ꯃꯦꯠꯂꯒ ꯀꯣ ꯆꯥꯕ ꯑꯩ ꯍꯥꯎꯋꯦ ꯑꯩ ꯊꯥꯏꯅ ꯑꯩꯈꯣꯏ ꯆꯤꯡꯗ ꯂꯩꯔꯀꯥꯟꯗ ꯑꯗꯣ ꯑ ꯀꯩꯅꯣꯃ ꯑ ꯇꯦꯡꯀꯣꯠꯇ ꯊꯝꯃꯒ ꯁꯨꯔꯒ ꯃꯣꯔꯣꯛ ꯈꯤꯇꯪ ꯍꯥꯞꯄꯅꯤꯕꯀꯣ
ꯎꯝ
ꯆꯅꯝꯁꯨ ꯍꯥꯞꯄꯁꯨ ꯑꯗꯨꯝ ꯍꯥꯎꯋꯦ ꯑꯗꯨ ꯃꯦꯠꯂꯒ ꯁꯤꯟꯕꯗꯤ ꯆꯤꯜꯂꯦꯕꯀꯣ
ꯑꯩꯒꯤ ꯐꯦꯕꯣꯔꯥꯏꯗꯤ ꯀꯣꯝꯂꯥꯒ
ꯍꯣꯏ ꯀꯣꯝꯂꯥꯗꯤ ꯀꯣꯝꯂꯥꯗꯤ ꯅꯪ ꯌꯥꯝ ꯆꯥꯏꯌꯦ ꯍꯣꯏ ꯈꯪꯉꯦ
ꯀꯣꯝꯂꯥ ꯆꯝꯄ꯭ꯔꯥ ꯇꯨꯝ ꯆꯥꯏꯗ ꯑꯩ ꯐꯖꯅ
ꯆꯝꯄ꯭ꯔꯥꯗꯤ ꯃꯍꯤ ꯑꯣꯏꯅ ꯊꯛꯄ ꯍꯥꯎꯋꯦ ꯑꯩꯒꯤꯗꯤ
ꯍꯥꯎꯋꯦ ꯈꯣꯏ ꯂꯥꯛꯀꯦ ꯁꯇꯔꯗꯦꯗ ꯅꯣꯏꯔꯣꯝꯗ ꯅꯣꯏꯔꯣꯝꯗꯒꯤ ꯅꯣꯏ ꯅꯣꯏ ꯅꯣꯏꯗꯒꯤ ꯅꯣꯏꯔꯣꯝꯗꯒꯤ ꯑ ꯅꯣꯏꯔꯣꯝꯗꯒꯤ ꯑ ꯅꯣꯏꯔꯣꯝꯗꯒꯤ ꯖꯨꯗꯣ ꯀꯌꯥꯝ ꯂꯥꯞꯀꯦ
ꯈꯪꯗꯦ ꯊꯥꯡꯖꯥꯗꯗꯤ ꯂꯥꯛꯀꯅꯨꯍꯦ ꯊꯥꯡꯖꯥꯗꯤ ꯉꯟꯃꯜꯂꯦ ꯀꯔꯤꯔꯣ ꯅꯪꯁꯨ
ꯀꯔꯤꯒꯤ
ꯊꯪꯖꯥꯗꯤ ꯁꯪꯗꯦ ꯏꯆꯦꯈꯣꯏꯅꯤ ꯑꯩꯒꯤ ꯊꯕꯛ ꯀꯩꯅꯣꯝꯃ ꯇꯧꯕ ꯆꯠꯈꯤꯅꯤ ꯃꯊꯪꯗ ꯂꯥꯛꯑꯣꯅꯦ ꯀꯔꯤ ꯑꯁꯤꯃꯨꯛ ꯊꯨꯅ ꯂꯥꯛꯄꯗꯣ ꯀꯔꯤ ꯇꯧꯕ꯭ꯔꯣ ꯈꯔ ꯏꯪꯕ ꯀꯥꯟꯗ ꯅꯨꯡꯉꯥꯏꯕ ꯀꯥꯟꯗ ꯂꯥꯛꯑꯣ ꯍꯥꯏꯔꯒ
ꯏꯪꯉꯦ ꯍꯧꯖꯤꯛ ꯌꯥꯝ ꯏꯪꯈ꯭ꯔꯦ ꯃꯣꯏꯗꯤ ꯃꯣꯏꯗꯤ ꯃꯣꯏꯗꯤ ꯅꯍꯥꯟꯅ ꯆꯠꯁꯦ ꯆꯠꯁꯤ ꯍꯥꯏꯔꯒ ꯂꯩꯔꯕꯅꯤ ꯃꯣꯏꯒꯤꯗꯤ ꯃꯣꯏꯗꯤ ꯆꯠꯁꯤ ꯍꯥꯏꯔꯒ ꯂꯩꯔꯕꯅꯤ ꯑꯩꯅ ꯂꯝꯕꯤ ꯈꯪꯗꯦ ꯍꯥꯏꯔꯒ ꯂꯩꯕꯒꯤꯅꯤ
ꯅꯠꯇꯦ ꯍꯣꯏ ꯂꯥꯛꯇꯤ ꯂꯥꯛꯑꯣꯕꯀꯣ ꯑꯗꯨꯕꯨ ꯁꯥꯕꯗꯣ ꯌꯥꯝ ꯅꯣꯏ ꯂꯥꯛꯄꯗꯣ ꯌꯥꯝ ꯁꯥꯏꯑꯦꯕ ꯑꯩ ꯁꯣꯔ ꯍꯣꯟꯕ ꯌꯥꯗꯦꯕ ꯁꯥꯃꯟꯗꯅ ꯅꯣꯏ ꯂꯥꯛꯑꯒ
ꯑꯣꯛ ꯆꯥꯁꯤ ꯑꯣꯛꯑ ꯁꯣꯏꯕꯨꯝ ꯂꯩꯕ ꯅꯠꯇ꯭ꯔꯣ
ꯍꯣꯏ ꯂꯩꯌꯦ
ꯑꯣꯛꯒ ꯁꯣꯏꯕꯨꯝ ꯐꯖꯅ ꯆꯥꯁꯦ
ꯍꯣꯏ ꯆꯥꯕꯨꯗꯤ ꯆꯥꯁꯦꯕ ꯑꯗꯨ ꯌꯥꯏꯑꯦꯕꯀꯣ
ꯎꯝ
ꯑꯩꯅ ꯍꯥꯏꯕꯗꯤ ꯇꯞꯅ ꯂꯥꯛꯑꯣ ꯍꯥꯏꯕ ꯊꯪꯖꯥ ꯅꯨꯃꯤꯠꯇꯨꯗ ꯂꯥꯛꯀꯅꯨꯕ ꯉꯟꯃꯜꯂꯦꯕ ꯍꯥꯏꯗꯤ ꯇꯞꯅ ꯂꯥꯛꯑꯗꯤ ꯑꯩꯈꯣꯏꯁꯨ ꯀꯔꯤ ꯀꯔꯤꯅꯣ ꯁꯤꯟꯕ ꯈꯣꯠꯄ ꯌꯥꯔꯦꯅ ꯁꯤ ꯑꯁꯤꯒꯤ ꯍꯞꯇꯥꯗꯤ ꯏꯆꯦꯈꯣꯏꯅꯤ ꯊꯕꯛꯁꯨ ꯆꯠꯊꯣꯛꯀꯅꯦꯕ ꯑꯗꯨ ꯑꯗꯨꯒꯤ ꯈꯔ ꯀꯩꯅꯣ ꯇꯧꯅꯤꯕ ꯑꯩꯅ ꯍꯥꯏꯕꯗꯤ ꯅꯃꯥꯟꯅꯕ ꯑꯃ ꯅꯪꯅ ꯈꯔ ꯂꯨꯅ ꯇꯤꯟꯅꯕ ꯐꯣꯟ ꯍꯦꯛ ꯇꯧꯕꯗꯣ ꯑꯩꯅ
ꯎꯝ
ꯑꯗꯨ ꯅꯨꯄꯥꯁꯨ ꯑꯩꯅ ꯍꯥꯏꯈ꯭ꯔꯕꯥꯅꯦꯕ ꯍꯥꯏꯕꯗꯤ ꯃꯥꯁꯨ ꯂꯥꯛꯀꯦꯌꯦ ꯑꯩꯅ ꯂꯥꯛꯅꯤꯡꯉꯥꯗꯤ ꯂꯥꯎ ꯑꯩꯅ ꯂꯥꯛꯀꯦ ꯃꯥꯁꯨ ꯂꯥꯛꯀꯦ ꯍꯥꯏꯌꯦꯕ ꯍꯣꯏ ꯂꯥꯛꯑꯣ ꯑꯗꯣ ꯍꯧꯖꯤꯛ ꯍꯧꯖꯤꯛꯇꯤ ꯂꯥꯛꯀꯅꯣ ꯑꯥ ꯑꯁꯤ ꯊꯥ ꯆꯍꯤ ꯂꯣꯏꯔꯝꯗꯥꯏꯗꯣ ꯑꯇꯣꯞꯄꯥꯁꯨ ꯏꯪꯁꯨ ꯏꯪꯕ ꯅꯨꯡꯁꯨ ꯅꯨꯡꯉꯥꯏꯕ ꯅꯣꯏꯁꯨ ꯂꯥꯛꯑꯒ ꯆꯥꯛꯒꯨꯝꯕꯁꯨ ꯆꯥꯕ ꯉꯝꯃꯣꯏꯕ ꯁꯥꯃꯟꯕꯒꯤꯀꯣ ꯑꯗꯨꯒꯤ ꯋꯥꯁꯨ ꯋꯥꯅꯤꯕ ꯆꯠꯄꯥ ꯈꯣꯠꯄꯥꯁꯨ ꯌꯥꯝ ꯋꯥꯏ ꯑꯗꯨꯏ ꯏꯆꯦ ꯈꯣꯏꯅꯤ ꯐꯤ ꯐꯧꯕ ꯐꯥꯎ ꯃꯊꯛ ꯀꯥꯕ ꯉꯝꯗꯦꯕ ꯁꯥꯗꯣ ꯑꯗꯨꯏ ꯅꯣꯢꯅ ꯀꯣꯏꯕ ꯈꯣꯠꯄ ꯇꯧꯅꯤꯡꯉꯥꯁꯨ ꯌꯥꯝ ꯋꯥꯅꯦꯕ ꯑꯗꯨꯒꯤꯅꯤꯅꯦ ꯅꯠꯇ꯭ꯔꯥ
ꯃꯥꯅꯦ ꯃꯥꯅꯦ
ꯑꯗꯨꯒꯤ ꯃꯊꯪꯗ ꯐꯥꯖꯅ ꯂꯥꯛꯑꯣ ꯍꯥꯏꯕ ꯏꯆꯦ ꯈꯣꯏꯅꯤ ꯅꯥꯍꯟꯗꯤ ꯅꯣꯏꯔꯣꯝꯗꯥ ꯏꯆꯦꯅꯥ ꯅꯣꯏꯔꯣꯝꯗ ꯀꯣꯏꯔꯨꯁꯤꯔ ꯈꯣꯠꯂꯨꯁꯤꯔ ꯍꯥꯏꯅ ꯍꯥꯏꯔꯛꯄꯥꯅꯦꯕ
ꯑꯝ
ꯅꯣꯏꯔꯣꯝꯗꯣ ꯑꯗꯨꯕꯨ ꯍꯧꯖꯤꯛꯀꯥꯟ ꯅꯣꯏꯔꯣꯝꯗꯥ ꯅꯣꯡꯁꯨ ꯌꯥꯝ ꯆꯨꯋꯦ ꯍꯥꯏꯗꯥꯏ
ꯑꯥ ꯆꯨꯌꯦ ꯉꯛ ꯂꯣꯏꯔꯦ ꯄ꯭ꯔꯤꯗꯤꯛ ꯇꯧꯕ ꯉꯝꯗꯦ
ꯍꯣꯏ ꯑꯗꯨꯒꯤ ꯋꯦꯗ꯭ꯔꯗꯨ ꯍꯥꯏꯕ ꯉꯝꯗꯦ ꯍꯥꯏꯕꯒꯤ ꯑꯩꯈꯣꯏꯁꯨ ꯆꯠꯇꯥꯕꯅꯦꯕ ꯏꯆꯦꯅꯗꯤ ꯆꯠꯁꯤꯔꯣ ꯍꯥꯏꯅꯗꯤ ꯍꯥꯔꯞ ꯑꯩꯅ ꯑꯥꯁ ꯆꯠꯁꯤꯔꯣ ꯍꯥꯏꯔꯁꯨ ꯋꯦꯗ‌‌꯭ꯔꯗꯨ ꯀꯔꯤ ꯀꯔꯤꯒ ꯇꯧꯔꯗꯤ ꯀꯤꯖꯩꯌꯦ ꯈꯣꯠꯂꯦ ꯍꯥꯏꯅꯀꯣ
ꯑꯝ ꯍꯟꯗꯛ ꯐꯥꯖꯅ ꯀꯩꯅꯣꯝꯃꯥ ꯃꯣꯏꯔꯣꯝ ꯃꯐꯝ ꯃꯐꯝꯗ ꯂꯦꯟꯁ꯭ꯂꯥꯏꯠ ꯀꯟꯅꯥ ꯊꯣꯛꯕꯅꯦ ꯊꯤꯡꯉꯦ ꯐꯥꯖꯅ
ꯑꯣ ꯅꯣꯏ ꯅꯥꯍꯟ ꯆꯠꯄꯗꯨꯗꯤ ꯂꯝꯕꯤꯗꯤ
ꯑꯩꯈꯣꯢꯗꯗꯤ ꯐꯩꯗ
ꯑꯗꯨ ꯂꯝꯕꯤ ꯆꯠꯄꯥ ꯅꯨꯡꯉꯥꯏꯕ꯭ꯔꯣ ꯑꯣ ꯂꯝꯕꯤꯗꯤ ꯑꯗꯨꯝ ꯆꯨꯝꯅ ꯁꯨꯝ ꯆꯠꯄꯥ ꯅꯨꯡꯉꯥꯏꯕ꯭ꯔꯣ ꯍꯥꯏꯕ
ꯅꯨꯡꯉꯥꯏꯌꯦ ꯍꯣꯏ
ꯂꯝꯕꯤꯕꯨ ꯅꯨꯡꯉꯥꯏꯔꯗꯤ ꯀꯩꯁꯨ ꯀꯥꯏꯗꯦꯅ
ꯑꯗꯨꯔꯣꯝ ꯀꯩꯁꯨ ꯇꯧꯗꯦꯗ ꯃꯐꯝ ꯈꯔꯥ ꯈꯔꯥ ꯂꯥꯞꯅ ꯂꯩꯕꯗ ꯑꯗꯨꯝ ꯃꯐꯝ ꯐꯥꯖ ꯐꯥꯖꯕ ꯑꯩꯈꯣꯏ ꯍꯧꯖꯤꯛ ꯀꯩꯅꯣ ꯆꯠꯂꯥꯁꯦ ꯑꯗꯨꯝ ꯃꯐꯝ ꯑꯅꯤꯗꯤ ꯂꯩꯌꯦꯕ ꯏꯁꯤꯡꯗꯣ ꯕꯦꯛꯒ꯭ꯔꯥꯟꯕꯨꯗꯤ ꯌꯥꯝ ꯐꯥꯖꯩꯌꯦꯕ ꯏꯁꯤꯡꯗꯣ ꯃꯆꯨꯗꯨ ꯁꯦꯡꯗꯕ ꯑꯣ ꯕꯦꯛꯒ꯭ꯔꯥꯟꯗꯨ ꯑꯃꯨꯛ ꯊꯤꯕ ꯑꯩꯈꯣꯏ ꯆꯠꯁꯤꯔꯗꯤ ꯇꯧꯔꯝꯅꯦꯕ ꯑꯃꯥ ꯑꯩꯈꯣꯏ ꯑꯩꯈꯣꯏꯗꯩ ꯌꯥꯝ ꯂꯥꯞꯇꯕꯤꯗ ꯇ꯭ꯋꯦꯟꯇꯤ ꯀꯤꯂꯣꯃꯤꯇꯔ ꯁꯝꯊꯤꯡ ꯑꯗꯨꯋꯥꯏꯗ ꯂꯩꯌꯦꯕꯀꯣ ꯑꯗꯨꯗꯥ ꯆꯠꯅꯤꯡꯉꯥꯏꯗꯤ ꯄ꯭ꯂꯥꯟ ꯇꯧꯞꯕꯅꯦꯕ ꯑꯗꯨ
ꯆꯠꯅꯤꯡꯉꯥꯏ ꯀꯩꯅꯣ ꯊꯧꯔꯥꯡ ꯇꯧꯋꯦ ꯍꯥꯏꯕ꯭ꯔꯣ ꯅꯪ ꯍꯥꯏꯕꯗꯣ
ꯊꯧꯔꯥꯡ ꯇꯧꯔꯒ ꯏꯁꯤꯡꯒ ꯌꯦꯡꯉꯒ ꯃꯆꯨꯗꯣ ꯌꯥꯝ ꯚꯨꯠꯀ ꯀꯥ ꯕꯥ ꯑꯗꯨꯒꯤ
ꯏꯁꯤꯡꯗꯣ ꯐꯥꯖꯗ꯭ꯔꯗꯤ ꯑꯁꯦꯡꯕ ꯀꯥꯟꯅꯥꯗꯦꯕꯀꯣ
ꯑꯝ ꯑꯈꯣꯏ ꯑꯗꯨꯗ ꯆꯠꯂꯒ ꯊꯣꯡ ꯊꯥꯛꯑꯒ
ꯍꯧꯖꯤꯛ ꯑꯩꯈꯣꯏꯔꯣꯝꯗꯁꯨ ꯀꯣꯏꯕ ꯃꯐꯝꯗꯤ ꯏꯆꯦ ꯍꯥꯏꯕꯗꯤ ꯂꯩꯗꯤ ꯂꯩꯌꯦꯕꯀꯣ ꯑꯗꯨꯕꯨ ꯍꯧꯖꯤꯛꯀꯥꯟꯁꯦ ꯌꯥꯝ ꯁꯥꯢꯌꯦꯕ ꯇꯥꯕ꯭ꯔꯣ ꯇꯥꯕ꯭ꯔꯣ ꯍꯜꯂꯣ ꯇꯥꯗꯕ꯭ꯔꯣ ꯇꯥꯕ꯭ꯔꯣ ꯍꯜꯂꯣ ꯍꯜꯂꯣ ꯇꯥꯗꯕ꯭ꯔꯣ ꯇꯥꯗꯕ ꯃꯥꯂꯦꯀꯣ ꯍꯜꯂꯣ